ꯇꯥꯏꯌꯦ
ꯑꯣ ꯅꯝꯕ ꯁꯨꯡꯌꯥ ꯌꯥꯗ꯭ꯔꯕ ꯑꯗꯨꯗꯨꯒꯤ ꯀꯩꯗꯧꯔꯕꯅꯣ ꯈꯪꯗ꯭ꯔꯕ
ꯑꯣ ꯀꯩꯗꯧꯔꯝ ꯑꯣ ꯑꯩꯗꯣ ꯀꯩꯅꯣ ꯇꯧꯔꯝꯕ ꯆꯥ ꯂꯣꯜꯂꯝꯕꯅꯦ ꯅꯦ ꯊꯕꯛ ꯁꯨꯕꯁꯤꯡꯁꯨ ꯄꯤꯊꯛꯀꯦ ꯑꯩꯁꯨ ꯊꯛꯀꯦ ꯍꯥꯏꯅ ꯆꯥ ꯂꯣꯜꯂꯝꯕꯅꯦ
ꯆꯥꯅꯕꯗꯤ ꯀꯩ ꯌꯥꯎꯔꯦ ꯀꯦꯝ ꯌꯥꯎ
ꯆꯥꯅꯕꯗꯤ ꯉꯁꯤꯗꯤ ꯀꯩꯝ ꯇꯧꯗ꯭ꯔꯦ ꯕꯤꯁꯀꯨꯠ ꯑꯣꯏꯅ ꯇꯧꯔꯦ ꯕꯤꯁꯀꯨꯠ ꯃꯈꯜ ꯑꯅꯤ ꯑꯍꯨꯝ ꯇꯧꯔꯒ ꯍꯥꯞꯄꯒ ꯑꯣꯏꯅ ꯄꯤꯔꯦ
ꯐꯔꯦ ꯐꯔꯦ ꯊꯕꯛ ꯁꯨꯕ ꯃꯤꯗꯤ ꯄꯪꯍꯥꯎꯗ ꯍꯥꯎꯔ ꯄꯪꯊꯛꯇ ꯊꯛ
ꯎꯝ ꯑ ꯅꯨꯡꯁꯥ ꯑ ꯅꯨꯡꯁꯥ ꯁꯥꯔꯒꯗꯤ ꯑꯩꯈꯣꯏꯁꯨ ꯀꯩꯅꯣ ꯒꯨꯝꯕꯗꯣ ꯎꯝ ꯀꯥꯡꯒꯧꯒꯨꯝꯕ ꯑꯗꯨꯝ ꯉꯧꯕꯤꯌꯦꯕꯀꯣ ꯀꯤꯂꯤꯆꯅꯥꯅꯦ ꯈꯪꯗꯦ ꯆꯅꯥꯅꯦ ꯈꯪꯗꯦ ꯑꯗꯒꯤ ꯁꯤꯡꯖꯨ ꯉꯔꯥꯡꯁꯨ ꯁꯤꯡꯖꯨ ꯄꯤꯖꯩꯕ ꯁꯨꯝ ꯃꯈꯜ ꯃꯈꯜ ꯅꯣꯡꯃ ꯅꯣꯡꯃꯒꯤ ꯁꯨꯝ ꯃꯥꯟꯅꯗꯕ ꯉꯥꯛꯇ ꯁꯨꯝ ꯇꯧꯕꯗꯣ ꯑꯗ ꯑꯩ ꯉꯁꯤꯁꯦ ꯆꯧꯗꯣ ꯍꯧꯔꯒ ꯄꯤꯖꯁꯦꯅ ꯇꯧꯕꯅꯦꯕ ꯑꯗ ꯁꯣꯁꯁꯨ ꯑꯝꯇ ꯂꯩꯇ꯭ꯔꯕ ꯑꯗꯒꯤ ꯎꯝ ꯀꯩꯅꯣꯁꯨ ꯎꯝ ꯑꯥ ꯒꯖꯔ ꯀꯩꯀꯥꯗꯨꯁꯨ ꯑꯃꯨꯛ ꯌꯥꯎꯗ꯭ꯔꯦꯕ ꯒꯖꯔꯁꯨ ꯃꯆꯥ ꯑꯃ ꯈꯛ ꯇꯥꯔ ꯂꯩꯔꯝꯃꯦ ꯑꯩꯅ ꯇꯧ ꯃꯊꯤ ꯃꯀꯟ ꯀꯩꯅꯣꯁꯨ ꯁꯨꯗ꯭ꯔꯒꯗꯤ ꯃꯤꯅ ꯆꯥꯕꯗꯁꯨ ꯍꯥꯎꯔꯣꯏꯗꯕ ꯄꯣꯠ ꯑꯣꯏꯔꯗꯤ ꯇꯜꯂꯦꯗꯅ ꯍꯋꯥꯏ ꯕꯤꯟꯁꯕꯨꯨꯗꯤ ꯌꯥꯝ ꯂꯩꯌꯦꯕꯀꯣ ꯍꯋꯥꯏ ꯀꯣꯂꯤ ꯍꯋꯥꯏꯗꯣ ꯑꯗꯨꯒ ꯇꯧꯔꯁꯨ ꯑꯗꯨꯝ ꯍꯥꯎꯕꯗꯤ ꯍꯥꯎꯗꯧꯅꯦ ꯑꯩꯅ ꯇꯣꯛꯑꯒꯦꯗ ꯉꯁꯤꯗꯤ ꯍꯌꯦꯡ ꯑꯣꯏꯅ ꯇꯧꯕꯤꯔꯒꯦ ꯑꯗꯨꯏ ꯗꯨꯅꯅ ꯈꯜꯂꯕ ꯑꯗꯣ ꯃꯣꯏ ꯀꯦꯂꯤꯆꯅꯥ ꯗꯨꯁꯨ ꯌꯥꯝ ꯄꯥꯝꯅ ꯆꯥꯏꯕ ꯃꯣꯏꯁꯨ ꯃꯣꯔꯣꯛ ꯁꯦ ꯌꯥꯝ ꯄꯥꯝꯃꯦꯕ ꯕꯣꯔꯥꯁꯨ ꯗꯨꯝ ꯑꯗꯨꯝ ꯍꯧꯕꯤꯌꯦꯕꯀꯣ ꯕꯣꯔꯥꯒꯁꯦ ꯈꯖꯤꯛ ꯈꯔꯥꯛ ꯀꯥ ꯍꯧꯕ ꯅꯠꯇꯦꯗ ꯃꯌꯥꯝ ꯌꯥꯝꯌꯥꯝ ꯍꯧꯔꯒꯅꯦ ꯃꯣꯏꯗ ꯄꯤꯖꯔꯤꯁꯦ
ꯅꯣꯏ ꯃꯤ ꯀꯌꯥ ꯂꯥꯛꯏꯅꯣ ꯉꯁꯤꯗꯤ
ꯃꯣꯏ ꯉꯁꯤꯗꯤ ꯃꯤ ꯃꯔꯤ ꯑꯗꯨꯝ ꯂꯥꯛꯑꯦ ꯃꯤ ꯃꯔꯤꯗꯤ ꯑꯗꯨꯝ ꯂꯥꯛꯑꯦ ꯑꯗꯨ ꯃꯣꯏ ꯉꯔꯥꯡ ꯅꯍꯥꯟ ꯅꯣꯡꯃꯝꯗꯤ ꯃꯣꯏ ꯑꯍꯨꯝ ꯂꯥꯛꯑꯦ
ꯑꯗꯣ ꯃꯣꯏꯒꯤꯁꯦ ꯑꯥ ꯄꯩꯁꯥꯁꯦ ꯀꯃꯥꯏ ꯇꯧꯔꯤꯅꯣ ꯍꯥꯏꯕꯗꯤ ꯅꯣꯡꯃ ꯅꯣꯡꯃꯒꯤ ꯄꯤꯔꯤꯔ ꯅꯠꯇ꯭ꯔꯒꯅ ꯃꯣꯏ ꯁꯤꯃꯩ ꯁꯨꯒꯗꯕꯅꯤ ꯁꯤꯃꯩ ꯁꯨꯕ ꯀꯥꯟꯗ ꯂꯣꯏꯅ ꯄꯤꯗꯣꯏꯅꯦ ꯍꯥꯏꯔ ꯑꯗꯨꯃꯥꯏ ꯂꯩꯔ ꯀꯃꯥꯏ ꯇꯧꯒꯦ
ꯅꯣꯡꯃ ꯅꯣꯡꯃꯒꯤꯗꯤ ꯄꯤꯗꯌꯦ ꯃꯣꯏꯒꯤ ꯁꯤꯒꯩꯁꯤ ꯂꯣꯏꯔꯀꯥꯟꯗ ꯁꯤ ꯇꯥꯔꯦꯅ ꯍꯥꯏꯔꯒ ꯃꯣꯏꯅ ꯍꯣꯠꯂꯒ ꯑꯩꯈꯣꯏꯗ ꯑꯃꯨꯛ ꯍꯥꯏꯔꯛꯄ ꯑꯗꯨꯒ ꯑꯃꯨꯛ ꯃꯣꯏꯒꯤ ꯑꯇꯥꯃꯟꯗꯣ ꯑꯩꯈꯣꯏꯅ ꯑꯃꯨꯛ ꯄꯤꯕ ꯑꯗꯨꯃꯥꯏꯟ ꯇꯧꯋꯦ ꯅꯣꯡꯃ ꯅꯣꯡꯃꯒꯤ ꯄꯥꯜꯂꯗꯤ ꯀꯗꯥꯏꯗꯒꯤ ꯃꯣꯏꯅ ꯊꯕꯛꯇꯣ ꯈꯤꯇꯪꯈꯛ ꯁꯨꯔꯒ ꯅꯣꯡꯃꯒꯤ ꯂꯧꯐꯝ ꯊꯣꯛꯄ ꯂꯧꯔꯗꯤ ꯑꯩꯈꯣꯏꯗ ꯌꯥꯝ ꯃꯥꯡꯗ꯭ꯔꯣ
ꯍꯣꯏ ꯑꯗꯨꯕꯨꯗꯨ ꯆꯨꯝꯃꯦ ꯍꯥꯏꯕꯗꯤ ꯑꯗꯨꯝ ꯃꯣꯏ ꯂꯥꯛꯏꯗꯣ ꯀꯩꯅꯣꯔꯣ ꯑꯩꯈꯣꯏꯒꯤ ꯃꯩꯇꯩ ꯑꯗꯨꯝ ꯑꯣꯏꯕ꯭ꯔꯥ ꯑꯗꯣ ꯑꯇꯣꯞꯄ ꯃꯤ ꯑꯣꯏꯕ꯭ꯔꯥ ꯑꯗꯒꯤ ꯊꯕꯛ ꯏꯪꯈꯥꯡ ꯑꯗꯨꯝ ꯐꯖꯅ ꯇꯧꯕ꯭ꯔꯥ ꯍꯥꯏꯗꯤ ꯂꯩꯗꯅꯀꯣ ꯃꯤꯁꯦ ꯃꯃꯤꯡꯇꯒꯤ ꯇꯧꯔꯝꯃꯒ ꯆꯠꯈꯤꯕ ꯑꯗꯒꯤ ꯃꯇꯝ ꯀꯨꯏꯅ ꯆꯪꯍꯟꯕꯤ ꯈꯣꯠꯄꯤ ꯇꯧꯕꯗꯣ ꯃꯥꯏꯟ ꯇꯧꯕ꯭ꯔꯥ ꯈꯣꯠꯄ꯭ꯔꯥ
ꯎꯝ ꯁꯨꯔꯤꯁꯤꯕꯨꯗꯤ ꯑꯩꯈꯣꯏ ꯃꯩꯇꯩ ꯉꯥꯛꯇꯅꯦꯕꯀꯣ ꯑꯗꯨꯒ ꯌꯥꯝ ꯂꯥꯞꯅꯕꯁꯨ ꯑꯣꯏꯗꯦ ꯑꯗꯨꯒ ꯑꯗꯨꯝ ꯀꯩꯅꯣ ꯇꯥ ꯍꯥꯏꯅ ꯇꯥꯅꯕ ꯑꯗꯨꯝ ꯌꯥꯏꯗ ꯑꯗꯨꯝ ꯐꯖꯅ ꯑꯗꯨꯝ ꯁꯨꯕꯤꯕꯗꯣ ꯑꯗꯨ ꯑꯣꯏꯌꯦꯕ ꯑꯗꯨꯅ ꯑꯗꯨꯒꯤꯕꯨꯗꯤ ꯀꯩꯁꯨ ꯀꯩꯅꯣ ꯇꯧꯗꯦꯗ ꯅꯨꯡꯉꯥꯏꯇꯕꯗꯤ ꯀꯩꯁꯨ ꯂꯩꯇꯦ ꯃꯣꯏꯅ ꯁꯨꯕꯤꯕꯗꯣ ꯑꯗꯨꯝ ꯐꯖꯅ ꯑꯗꯨꯝ ꯌꯦꯡꯉꯒ ꯁꯨꯕꯤ ꯍꯥꯏꯇꯥꯔꯦ ꯑꯗꯩ ꯄꯩꯁꯥ ꯅꯨꯡꯁꯥꯥꯁꯦ ꯉꯥꯡꯅꯕꯁꯨ ꯅꯍꯥꯟ ꯃꯣꯏ ꯂꯤꯁꯤꯡ ꯀꯨꯟꯒ ꯃꯥꯄꯟ ꯇꯥꯔꯦ ꯍꯟꯗꯛ ꯍꯞꯇꯥꯁꯤꯒꯤ ꯁꯨꯕꯒꯤꯅ ꯍꯥꯏꯌꯦꯕꯀꯣ ꯑꯗ ꯍꯣꯏꯗꯥꯅ ꯂꯤꯁꯤꯡ ꯀꯨꯟꯒ ꯃꯥꯄꯜꯗꯣ ꯅꯨꯡꯉꯥꯏꯇꯦ ꯃꯥꯄꯜ ꯄꯥꯟꯕꯗꯣ ꯅꯨꯡꯉꯥꯏꯇꯦ ꯑꯗꯨꯅ ꯂꯤꯁꯤꯡ ꯀꯨꯟꯒ ꯅꯤꯄꯥꯥꯟꯗꯣ ꯄꯤꯔꯒꯦꯀꯣꯅ ꯍꯥꯏꯅꯈꯤꯕꯅꯦꯕ ꯑꯗꯨꯃꯥꯏꯅ ꯍꯣꯏ ꯍꯣꯏꯅ ꯑꯗꯨꯝ ꯍꯥꯏ ꯃꯣꯏꯁꯨ ꯌꯦꯠ ꯃꯔꯩꯒ ꯌꯦꯠꯇꯅ ꯈꯣꯠꯇꯅ ꯌꯥꯔꯣꯏꯀ ꯍꯥꯏꯕꯗꯣ ꯑꯗꯨ ꯍꯥꯏꯗꯦꯕ ꯑꯣ ꯌꯥꯅꯤ ꯑꯗꯨ ꯕꯥꯥꯏ ꯑꯗꯨꯝ ꯄꯤꯕꯤꯔꯣ ꯀꯨꯟ ꯅꯤꯄꯥꯜꯗꯣ ꯑꯗꯨꯃꯥꯏꯅ ꯍꯥꯏꯕ
ꯇꯧꯕ꯭ꯔꯥ ꯀꯃꯥꯏꯅ ꯇꯧꯒꯦ ꯍꯥꯏꯗꯤ ꯃꯇꯝ ꯆꯪꯍꯟꯕ ꯈꯣꯠꯄ ꯂꯩꯗꯅ ꯑꯗꯨꯃꯥꯏꯅ ꯇꯧꯕ꯭ꯔꯥ ꯅꯠꯇꯅ ꯃꯣꯏ ꯊꯕꯛ ꯁꯨꯐꯝ ꯊꯣꯛꯄꯗꯣ ꯑꯗꯨꯝ ꯌꯥꯡꯅ ꯐꯖꯅ ꯁꯨꯕ꯭ꯔꯥ ꯀꯃꯥꯏꯅ ꯇꯧꯋꯤ ꯑꯗꯨꯃꯥꯏ ꯍꯥꯏ
ꯑꯗꯨꯝ ꯁꯨꯏꯌꯦ ꯐꯖꯅ ꯑꯗꯨꯝ ꯊꯨꯅ ꯌꯥꯡꯅ ꯑꯗꯨꯝ ꯁꯨꯕꯤ ꯍꯥꯏꯇꯥꯔꯦ ꯑꯗꯣ ꯉꯁꯤ ꯉꯔꯥꯡ ꯊꯕꯛ ꯈꯔ ꯆꯠꯂ ꯋꯥꯠꯂꯤꯁꯤꯅ ꯑꯇꯩꯒꯤ ꯅꯠꯇꯕ ꯏꯁꯤꯡ ꯏꯁꯤꯡ ꯑ ꯅꯣꯡ ꯇꯥꯕꯒꯤ ꯏꯁꯤꯡ ꯇꯨꯡꯁꯤꯜꯂ ꯂꯩꯕꯗꯣ ꯑꯗꯣ ꯁꯤꯠꯇꯣꯛ ꯁꯤꯠꯆꯤꯟ ꯇꯧꯔꯤꯉꯩꯗ ꯃꯇꯝꯗꯣ ꯑꯗꯨꯝ ꯍꯧꯈꯤꯕ ꯑꯗꯒꯤ ꯅꯍꯥꯟꯅ ꯑꯃꯨꯛ ꯃꯣꯏ ꯐꯥꯔꯃꯔ ꯁꯥꯕꯒꯤ ꯎꯕꯥꯛ ꯃꯌꯥꯝꯗꯣ ꯑꯃꯨꯛ ꯂꯩꯇꯕꯒꯤ ꯀꯣꯏꯊꯤ ꯊꯤꯅꯔꯒ ꯑꯃꯨꯛ ꯑꯗꯨꯏꯗꯨꯒꯤ ꯁꯦꯝꯕ ꯁꯥꯕ ꯇꯧꯔꯤꯉꯩꯗ ꯃꯇꯝ ꯊꯦꯡꯕ ꯑꯗꯨꯒꯤꯅꯤ ꯅꯍꯥꯟꯒꯣꯏꯗꯤ ꯊꯕꯛꯁꯦ ꯌꯥꯝ ꯌꯥꯡꯅ ꯑꯗꯨꯝ ꯆꯠꯄꯅꯦꯕ ꯑꯗꯣ ꯑꯁ ꯁꯤ ꯂꯣꯏꯔꯒꯕꯨꯗꯤ ꯑꯗꯨꯝ ꯊꯨꯔꯛꯑꯅꯤꯗ
ꯍꯣꯏ ꯑꯗꯨꯝ ꯈꯔ ꯊꯨꯅ ꯂꯣꯏꯁꯤꯜꯂꯒ ꯑꯗꯒꯤꯗꯤ ꯃꯥꯒꯤ ꯌꯨꯝ ꯃ ꯑꯃꯒꯤꯒꯤ ꯂꯩꯐꯝ ꯊꯣꯛꯄꯗꯣ ꯈꯔꯗ ꯑꯗꯨꯝ ꯇꯧꯔꯒ ꯂꯩꯔꯒ ꯍꯥꯏꯕꯗꯤ ꯑꯗꯨꯝ ꯅꯩꯅ ꯍꯥꯏꯕꯗꯤ ꯍꯧꯖꯤꯛꯇꯤ ꯊꯕꯛ ꯏꯪꯈꯡꯁꯨ ꯑꯃ ꯀꯩꯝ ꯊꯣꯛꯇꯨꯕꯗ ꯅꯠꯇꯕꯅꯤꯅ ꯑꯗꯨꯝ ꯂꯩꯐꯝ ꯊꯣꯛꯄ ꯑꯃ ꯐꯖꯅ ꯁꯥꯔ ꯂꯩ ꯑꯗꯨꯝ ꯐꯠꯇꯣꯏꯅꯤ
ꯃꯅꯦ ꯑꯗꯨꯗꯅꯦ ꯑꯩꯈꯣꯏꯁꯨ ꯂꯥꯏ ꯈꯣꯏꯔꯝꯃꯤꯁꯦ ꯑꯗꯨꯒꯤ ꯊꯥꯛꯇꯛꯇꯪ ꯌꯧꯔꯒ ꯑꯩꯈꯣꯏꯖꯤꯛ ꯃꯇꯝ ꯈꯔ ꯂꯦꯞꯈꯤꯁꯤ ꯋꯥꯁꯨ ꯌꯥꯝ ꯋꯥꯔꯤꯅ ꯑꯉꯥꯡ ꯅꯨꯒꯤ ꯂꯥꯏꯔꯤꯛ ꯂꯥꯏꯁꯨ ꯇꯝꯃꯟꯕ ꯈꯣꯠꯂꯝꯟꯕꯁꯤ ꯌꯥꯎꯗ꯭ꯔꯗꯤ ꯑꯃꯨꯛ ꯐꯕ ꯃꯣꯏꯁꯨ ꯇꯝꯗ ꯌꯥꯗꯕꯅꯤꯅ ꯃꯍꯩ ꯃꯁꯤꯡ ꯇꯝꯗ꯭ꯔꯒꯗꯤ ꯍꯌꯦꯡ ꯃꯣꯏꯁ ꯀꯩꯑꯣꯏꯍꯧꯅꯤ ꯑꯩꯈꯣꯏꯅ ꯊꯥꯛꯇ ꯀꯌꯥ ꯀꯨꯏꯅ ꯊꯥꯛꯅꯤ
ꯍꯣꯏꯅꯦ ꯃꯥꯅꯤꯅꯦ ꯑꯗꯨꯁꯨ ꯇꯧꯗꯕ ꯌꯥꯗꯕ ꯊꯕꯛ ꯑꯃꯅꯤ ꯑꯁ ꯈꯪꯗꯦꯗ ꯑꯩꯗꯤꯀꯣ ꯍꯧꯖꯤꯛꯀꯥꯟꯁꯦ ꯌꯨꯝꯗ ꯁꯨꯝ ꯂꯩꯁꯤꯟꯕꯒꯤ ꯑꯃ ꯁꯨꯝ ꯈꯔ ꯀꯣꯏꯊꯣꯛꯄ ꯂꯥꯡꯊꯣꯛꯄ ꯇꯧꯕ ꯄꯥꯝꯕꯗꯣ ꯄꯥꯝꯕ ꯌꯥꯎꯔꯦ ꯍꯥꯏꯕꯗꯤ ꯁꯨꯝ ꯅꯣꯡꯃꯨꯛ ꯉꯥꯅꯤ ꯆꯥꯃꯨꯛ ꯆꯥꯛ ꯆꯥꯅꯤ ꯑꯗꯩ ꯇꯧꯕ ꯊꯣꯄ ꯈꯔ ꯑꯗꯨꯝ ꯇꯧꯅꯤ ꯑꯃꯨꯛ ꯇꯨꯝꯅꯤ ꯑꯃꯨꯛ ꯅꯨꯡꯉꯥꯏ ꯅꯨꯡꯉꯥꯏꯅꯤ ꯍꯥꯏꯕꯗꯤ ꯀꯣꯏꯕ ꯂꯥꯡꯕ ꯑꯗꯩ ꯅꯨꯡꯉꯥꯏꯊꯣꯛꯄ ꯀꯩꯅꯣ ꯇꯧꯕꯒꯤ ꯀꯩꯅꯣꯁꯦ ꯑꯝꯇ ꯂꯩꯇ꯭ꯔꯦꯕꯀꯣ ꯑꯗꯨꯅ ꯍꯥꯏꯗꯤ ꯃꯐꯝ ꯑꯃꯗ ꯆꯠꯂꯒ ꯑꯗꯨꯝ ꯂꯩꯗꯅ ꯑꯅꯛꯄꯁꯦ ꯁ꯭ꯋꯥꯏꯗ ꯑꯗꯨꯝ ꯆꯠꯄ ꯌꯥꯕ ꯍꯥꯏꯔꯒꯗꯤ ꯑꯩꯈꯣꯏ ꯂꯣꯛꯇꯥꯛ ꯄꯥꯠ ꯑꯇꯩ ꯀꯩꯀꯩꯁꯦ ꯑꯗꯨꯝ ꯈꯔ ꯆꯠꯂꯒ ꯑꯗꯨꯝ ꯋꯥꯈꯜꯒꯥꯁꯦ ꯈꯔ ꯏꯪꯍꯟꯅꯤꯡꯕ ꯈꯣꯠꯄ ꯇꯧꯕꯗꯣ ꯑꯗꯨꯃꯥꯏꯅ ꯇꯧꯅꯤꯡꯕꯒ ꯐꯥꯎꯔꯛꯑꯏ ꯃꯔꯛ ꯃꯔꯛꯇ
ꯑꯗꯨꯅꯦ ꯑꯩꯈꯣꯏꯅ ꯆꯠꯄ ꯃꯇꯝꯗꯗꯤ ꯅꯪꯁꯨ ꯅꯪꯁꯨ ꯅꯪꯒꯤ ꯅꯥꯊꯧꯗꯣ ꯆꯤꯟꯕꯅꯤꯅ ꯅꯅꯥꯊꯧꯗꯣ ꯄꯨ ꯂꯩꯔꯦ ꯅꯪꯒꯤ ꯀ꯭ꯂꯤꯅꯤꯛꯇꯣ ꯄꯨ ꯆꯠ ꯂꯩꯔꯕꯅꯤꯅ ꯌꯥꯎꯕꯁꯨ ꯐꯪꯗ꯭ꯔꯦ ꯑꯗꯣ ꯅꯪ ꯍꯟꯗꯛ ꯁꯨꯇꯤ ꯁꯨꯇꯤ ꯍꯥꯏꯕꯗꯤ ꯅꯪ ꯊꯕꯛ ꯀꯩꯀꯥ ꯑꯃꯨꯛ ꯆꯠ ꯆꯠꯇ꯭ꯔꯤꯉꯩꯗ ꯑꯩꯈꯣꯏ ꯀꯩꯒꯨꯝꯕ ꯆꯠꯀꯗꯧꯕ ꯂꯩꯇꯥꯔꯗꯤ ꯑꯩ ꯍꯥꯏꯔꯛꯑꯒꯦ ꯑꯗꯨꯒ ꯄꯨꯂꯞ ꯆꯠꯃꯤꯟꯅꯔꯁꯦ ꯑꯩꯈꯣꯏꯁꯨꯦ ꯆꯠꯁꯦꯗꯤ ꯑꯗꯨꯝ ꯍꯥꯏꯅꯩꯅꯦꯕ ꯍꯥꯏꯅꯔꯒꯁꯨ ꯍꯧꯗꯣꯛꯄ ꯑꯃ ꯅꯥꯏꯗ꯭ꯔꯒꯗꯤ ꯌꯥꯗꯦꯕ ꯃꯇꯝ ꯑꯃꯛꯇ ꯂꯦꯞꯁꯟꯕ ꯑꯗꯨ ꯅꯠꯇ꯭ꯔꯒꯗꯤꯅꯦ ꯑꯗ ꯆꯠꯁꯤꯀꯣ ꯑꯩꯈꯣꯏ ꯃꯌꯥꯝꯁꯤꯀꯣ ꯑꯗꯨ ꯑꯝꯇ ꯄꯨꯟꯁꯤꯀꯣ ꯍꯥꯏꯈꯤꯕ ꯁꯤꯗꯤ ꯋꯥꯍꯩꯒꯤ ꯋꯥꯅꯦꯕ ꯍꯧꯗꯣꯛꯄ ꯑꯃ ꯅꯥꯏꯗꯗꯤ ꯌꯥꯗꯦꯕ ꯑꯁꯤꯅ ꯑꯔꯥꯡ ꯑꯃ ꯌꯥꯎꯗ꯭ꯔꯒꯗꯤ ꯑꯗꯨꯗꯤ ꯑꯗꯨ ꯅꯨꯃꯤꯠꯇꯣ ꯂꯦꯞꯁꯜꯂꯁꯤꯀꯣꯅ ꯍꯥꯟꯅ ꯇꯧꯛꯇ ꯍꯥꯏꯈꯤꯕ ꯑꯗꯨꯗꯤ ꯁꯣꯏꯗ꯭ꯔꯦ ꯑꯗꯨ ꯅꯠꯇꯕ ꯖꯥꯠ ꯆꯠꯁꯤ ꯆꯠꯁꯤ ꯍꯥꯏꯔꯒ ꯑꯗꯨꯝ ꯇꯣꯞꯄꯨ ꯉꯥꯛꯇꯅꯤ
ꯍꯣꯏ ꯑꯗꯨꯅꯦ ꯈꯔ ꯁꯤꯟꯕ ꯂꯥꯡꯕ ꯃꯤ ꯍꯩꯕ ꯑꯃ ꯌꯥꯎꯗ ꯇꯥꯔꯒꯗꯤ ꯍꯥꯏꯕꯗꯤ ꯐꯖꯅ ꯄꯩꯁꯥ ꯅꯨꯡꯁꯥꯁꯨ ꯑꯃ ꯐꯖꯅ ꯈꯥꯏꯅꯔꯒ ꯑꯗꯒꯤ ꯃꯇꯝꯁꯨ ꯐꯖꯅ ꯂꯦꯞꯅꯔꯒ ꯑꯗꯨꯃꯥꯏꯅ ꯇꯧꯔꯒ ꯍꯥꯏꯗꯤ ꯆꯠꯁꯤ ꯍꯥꯏꯕꯗꯨ ꯃꯇꯝ ꯆꯞ ꯆꯥꯅ ꯂꯦꯞꯅꯔꯒ ꯆꯠꯂꯁ ꯐꯗꯣꯏꯅꯤ ꯍꯣꯏ ꯅꯣꯏ ꯆꯠꯄ ꯀꯥꯟꯗ ꯑꯗꯨꯝ ꯌꯥꯎꯔꯁꯨ ꯌꯥꯏ ꯀꯩꯁꯨ ꯀꯥꯏꯗꯦꯕꯀꯣ ꯑꯗꯨꯝ ꯅꯣꯏꯅ ꯆꯠꯇꯕ ꯑꯣꯏꯇꯥꯔꯒꯗꯤ ꯑꯩꯉꯣꯟꯗꯁꯨ ꯑꯗꯨꯝ ꯍꯥꯏꯕꯤꯔꯝꯃꯨ ꯑꯗꯨꯝ ꯄꯨꯂꯞ ꯆꯠꯂꯁꯨ ꯌꯥꯏꯗꯅꯀꯣ ꯍꯥꯏꯕꯗꯤ ꯃꯤ ꯃꯌꯥꯝ ꯌꯥꯝꯃꯒ ꯑꯗꯨꯝ ꯆꯠꯄꯗꯣ ꯑꯗꯨꯃꯥꯏꯅ ꯅꯨꯡꯉꯥꯏꯕꯅꯦꯕ ꯅꯠꯇ ꯇꯥꯔꯒꯗꯤ ꯈꯔ ꯈꯛꯇꯪ ꯆꯠꯄꯗꯣ ꯀꯩ ꯍꯥꯏꯅꯤ ꯂꯝꯗꯨꯁꯨ ꯂꯥꯞꯄꯅꯤꯅ ꯆꯠꯄ ꯀꯥꯟꯗ ꯑꯗꯨꯝ ꯈꯨꯗꯣꯡꯊꯤꯕ ꯊꯣꯛꯀꯗ꯭ꯔꯥ ꯑꯃ ꯇꯧꯒꯗ꯭ꯔꯥ ꯍꯥꯏꯕ ꯁꯨꯝ ꯈꯔ ꯄꯥꯈꯠꯄ ꯂꯩꯕꯗꯣ ꯑꯗꯨꯃꯥꯏꯅ ꯇꯧꯕꯒꯤꯁꯨꯅꯦꯕꯈ ꯑꯗꯨꯝ ꯍꯣꯏ ꯆꯠꯀꯦꯕꯨꯗꯤ ꯑꯗꯨꯝ ꯑꯩꯈꯣꯏꯁꯤꯗ ꯏꯃꯥꯟꯅꯕ ꯑꯃ ꯑꯅꯤ ꯇꯧꯔ ꯑꯗꯨꯝ ꯆꯠꯄ ꯌꯥꯏ ꯑꯗꯨ ꯑꯣꯏꯇꯥꯥꯔꯁꯨ ꯃꯤꯗꯣ ꯌꯥꯝ ꯐꯠꯇꯕꯅꯤꯅ ꯑꯗꯩ ꯃꯤꯗꯨ ꯌꯥꯝꯃꯗꯤ ꯑꯃꯨꯛ ꯀꯔꯤ ꯊꯧꯕꯗ ꯑꯣꯏꯔꯣ ꯑꯩꯅ ꯋꯥꯔꯦ ꯍꯥꯏꯇꯥꯥꯔꯁꯨ ꯃꯥ ꯑꯃꯃꯨꯛ ꯍꯩꯔꯗꯤ ꯑꯃꯅ ꯑꯃꯨꯛ ꯁꯨꯝ ꯁꯤꯟꯅꯔꯒ ꯅꯠꯇ꯭ꯔꯒ ꯊꯕꯛ ꯏꯪꯈꯥꯡ ꯑꯃ ꯍꯥꯏꯗꯤ ꯀꯩꯅꯣꯝ ꯐꯠꯇꯣꯝꯗ ꯊꯣꯛꯑꯁꯨ ꯃꯤ ꯊꯦꯡꯅꯕ ꯈꯣꯠꯅꯕ ꯇꯧꯕꯗꯣ ꯀꯤꯗꯦꯗꯅꯀꯣ ꯑꯗꯨꯃꯥꯏꯅ ꯇꯧꯔꯗꯤ ꯃꯌꯥꯝ ꯆꯠꯃꯤꯟꯅꯕꯗꯣ ꯑꯗꯨꯝ ꯐꯕ ꯑꯣꯏꯗꯣꯏꯕ
ꯐꯩ ꯑꯗꯨꯅ ꯑꯩꯈꯣꯏꯁꯨ ꯍꯟꯗꯛ ꯆꯠꯂꯤꯗꯣ ꯑꯩꯈꯣꯏ ꯇꯔꯥ ꯔꯥꯀꯩꯅꯣꯝ ꯁꯨꯕꯅꯤ ꯑꯩꯈꯣꯏ ꯇꯔꯥꯔ ꯁꯨꯕꯅ ꯁꯤ ꯌꯥꯝ ꯌꯥꯝꯃꯤ ꯅꯣꯏꯗꯥ ꯁꯔꯃ ꯂꯩꯔꯦ ꯅꯣꯏꯗꯥꯊꯣꯏ ꯂꯩꯔꯦꯀꯣ ꯑꯗꯒꯤ ꯑꯥꯔꯨꯜ ꯂꯩꯔꯦ ꯑꯗꯒꯤ ꯔꯣꯃꯦ ꯂꯩꯔꯦ ꯑꯩ ꯂꯩꯔꯦ ꯑꯩꯈꯣꯏ ꯃꯉꯥ ꯂꯩꯈ꯭ꯔꯦꯀꯣ ꯑꯗꯒꯤ ꯗꯥꯔꯥꯁꯤꯌꯥ ꯂꯩꯔꯦ ꯇꯔꯨꯛ ꯁꯨꯔꯦꯀꯣ ꯑꯗꯒꯤ ꯀꯩꯅꯣ ꯅꯟꯗꯥ ꯆꯥꯎꯕ ꯂꯩꯔꯦ ꯇꯔꯦꯠ ꯁꯨꯔꯦ ꯑꯗꯒꯤ ꯀꯔꯤ ꯗꯥꯁꯅꯥ ꯂꯩꯔꯦ ꯅꯤꯄꯥꯜ ꯁꯨꯔꯦꯀꯣ ꯑꯗꯒꯤ ꯇꯣꯝ ꯇꯣꯝ ꯂꯩꯔꯦ ꯃꯥꯄꯜ ꯁꯨꯔꯦ ꯑꯁ ꯂꯥꯡ ꯌꯥꯝ ꯅꯨꯡꯉꯥꯏ ꯑꯦ ꯅꯨꯃꯤꯠꯇꯣ ꯑꯗ ꯑꯩꯈꯣꯏꯁꯦ ꯌꯧꯕꯗꯁꯨ ꯎꯝ ꯃꯣꯏꯔꯥꯡ ꯀꯩꯅꯣꯁꯤ ꯌꯧꯕꯗ ꯂꯣꯛꯇꯥꯛꯁꯦ ꯌꯧꯕꯗ ꯑꯩꯈꯣꯏꯁꯦ ꯅꯨꯃꯤꯠ ꯇꯥꯔꯦ ꯍꯥꯏꯇꯥꯔꯦ ꯇꯥꯔꯦ ꯅꯨꯃꯤꯠ ꯇꯥꯔꯦ ꯑꯗꯨꯝ
ꯑ ꯍꯣꯏ ꯅꯣꯏꯅ ꯍꯥꯟꯅ ꯆꯠꯂꯨꯔꯕꯅꯤꯅ ꯑꯩꯅ ꯈꯪꯅꯤꯡꯕꯁꯦ ꯑꯗꯨꯝ ꯃꯣꯏꯒꯤ ꯄꯩꯁꯥ ꯂꯣꯛꯄꯁꯦ ꯃꯤ ꯃꯤꯗ ꯂꯧꯕ꯭ꯔꯥ ꯅꯠꯇ꯭ꯔꯒꯅ ꯑꯩꯈꯣꯏꯅ ꯂꯩꯔꯗꯕ ꯃꯐꯝꯗꯨꯗꯒꯤ ꯑꯗꯨꯃꯥꯏꯅ ꯂꯧꯕ꯭ꯔꯥ ꯑꯗꯒꯤ ꯆꯥꯕ ꯊꯛꯄꯅ ꯑꯩꯈꯣꯏ ꯁꯤꯗꯩ ꯀꯃꯥꯏꯅ ꯄꯨꯗꯣꯏꯅꯣ ꯃꯣꯏꯅ ꯊꯣꯡꯉꯒ ꯊꯥꯛꯑꯒ ꯄꯤꯖ ꯄꯨꯔꯥ ꯂꯩꯐꯝ ꯆꯥꯐꯝꯒꯤꯁꯨ ꯍꯥꯏꯕꯗꯤ ꯐꯃꯨꯡ ꯐꯥꯅꯨꯡꯒꯤꯕꯨ ꯑꯣꯏꯔꯣ ꯑꯗꯒꯤ ꯍꯥꯏꯗꯤ ꯂꯩꯗꯅꯀꯣ ꯏꯁꯤꯡ ꯊꯛꯅꯕ ꯑꯗꯒꯤ ꯊꯣꯡꯅꯕ ꯊꯥꯛꯅꯕ ꯀꯩꯀꯩ ꯃꯌꯥꯝꯗꯣ ꯂꯣꯏꯅ ꯄꯤꯕ꯭ꯔꯥ ꯑꯗꯨ ꯈꯔ ꯑꯗꯨꯝ ꯍꯥꯏꯕꯤꯌꯨꯅꯦ
ꯑꯩꯈꯣꯏꯅ ꯁꯤꯗꯒꯤꯅꯦ ꯆꯥꯅ ꯊꯛꯅꯕꯗꯨꯗꯤ ꯑꯩꯈꯣꯏꯅ ꯂꯣꯏ ꯄꯨꯔ ꯆꯠꯂꯦꯕꯀꯣ ꯏꯁꯤꯡ ꯊꯛꯅꯕꯁꯨ ꯑꯩꯈꯣꯏꯅ ꯄꯨꯔ ꯆꯠꯂꯦ ꯑꯗꯒꯤ ꯆꯦꯡ ꯑꯗꯒꯤ ꯑꯩꯈꯣꯏꯅ ꯆꯥꯅꯤꯡꯄ ꯍꯤꯟꯖꯥꯡ ꯉꯥꯅꯤ ꯈꯪꯗꯦ ꯑꯗꯒꯤ ꯌꯦꯟꯅꯤ ꯈꯪꯗꯦ ꯑꯗꯨꯗꯤ ꯑꯩꯈꯣꯏ ꯑꯄꯥꯝ ꯑꯄꯥꯝꯕꯅꯤꯗꯅ ꯑꯗꯨꯃꯥꯏꯅ ꯂꯣꯏꯅꯃꯛ ꯋꯥꯠꯇꯗꯕ ꯄꯨꯔꯦ ꯑꯗꯨꯗꯨꯒ ꯒ꯭ꯌꯥꯁ ꯀꯩꯀꯥꯁꯦ ꯃꯣꯏꯅ ꯑꯥꯗ ꯑꯗꯨꯝ ꯄꯤꯕꯀꯣ ꯀꯣ ꯂꯤꯛ ꯒ꯭ꯌꯥꯁ ꯊꯥꯡ ꯑꯗꯒꯤ ꯈꯣꯟ ꯂꯣꯏ ꯁꯨꯅꯕ ꯄꯨꯈꯝ ꯇꯦꯡꯀꯣꯠ ꯑꯗꯨꯗꯤ ꯂꯣꯏ ꯄꯤ ꯃꯣꯏꯅ ꯑꯗꯒꯤ ꯇꯨꯝꯅꯅꯕ ꯒꯤ ꯎ ꯎꯝ ꯐꯩꯖꯨꯞ ꯀꯥꯡꯒꯟ ꯀꯔꯤ ꯀꯔꯥ ꯂꯣꯏ ꯄꯤ ꯃꯣꯏꯅ ꯑꯗꯨꯒ ꯑꯩꯈꯣꯏꯅ ꯑꯩꯈꯣꯏꯅ ꯃꯣꯏ ꯃꯣꯏꯗ ꯑꯗꯨꯗ ꯂꯩꯕꯒꯤ ꯃꯤ ꯑꯃꯃꯝꯒꯤ ꯑꯣꯏꯅ ꯂꯨꯄꯥ ꯆꯥꯝꯃꯉꯥ ꯆꯥꯝꯃꯉꯥꯅꯦꯕ ꯅꯣꯡꯃ ꯂꯩꯔ ꯂꯩꯕꯒꯤ ꯑꯗꯨ ꯂꯨꯄꯥ ꯆꯥꯝꯃꯉꯥꯗꯨ ꯊꯤꯗꯣꯛꯑꯒ ꯑꯩꯈꯣꯏꯅ ꯂꯣꯏꯅꯃꯛ ꯂꯩꯕ ꯌꯥꯔꯦ ꯅꯣꯡꯃꯗꯨꯃ ꯄꯨꯔꯥ ꯂꯩꯕ ꯌꯥꯔꯦ ꯑꯗꯨ ꯇꯅꯤ ꯑꯗꯨꯒ ꯑꯩꯈꯣꯏꯅ ꯁꯦ ꯆꯥꯅ ꯊꯛꯅꯕꯗꯤ ꯑꯩꯈꯣꯏ ꯏꯁꯥ ꯏꯁꯥꯅ ꯂꯣꯏ ꯇꯠ ꯂꯅꯥꯏ ꯑꯣꯏꯅ ꯇꯧꯖꯕ
ꯍꯣꯏ ꯑꯗꯨꯗꯣ ꯑꯩꯅ ꯍꯪꯅꯤꯡꯉꯤꯁꯤꯅꯀꯣ ꯑꯗꯨꯝ ꯍꯥꯏꯕꯗꯤ ꯃꯌꯥꯝ ꯌꯨꯝ ꯑꯣꯏꯅ ꯂꯩꯗꯧꯔꯕꯅꯤꯅ ꯅꯨꯡꯗꯥꯡꯗ ꯀꯩꯗ ꯍꯥꯏꯗꯤ ꯃꯄꯥꯟ ꯊꯣꯛꯅꯤꯡꯕ ꯈꯣꯡ ꯍꯥꯝꯅꯤꯡꯕ ꯀꯩꯗꯧꯕ ꯌꯥꯎꯔꯛꯏꯅ ꯑꯗꯨ ꯃꯣꯏ ꯑꯗꯨꯝ ꯑꯗꯨꯝꯕꯗ ꯐꯖꯅ ꯁꯥꯕ꯭ꯔꯥ ꯀꯃꯥꯏꯅ ꯇꯧꯏ ꯑꯗꯨꯒ ꯀꯃꯥꯏꯅ ꯍꯥꯏꯗꯤ ꯈꯣꯡ ꯍꯥꯝꯕ ꯀꯩꯀꯩꯗ ꯐꯖꯅ ꯂꯩ ꯄ꯭ꯔꯥ ꯑꯗꯨꯁꯨ ꯈꯤꯇꯪ ꯍꯥꯏꯕꯤꯌꯨꯅꯦ
ꯁꯥꯌꯦ ꯈꯣꯡ ꯍꯥꯥꯝꯕꯝ ꯑꯗꯒꯤ ꯏꯔꯨꯖꯐꯝ ꯑꯗꯒꯤ ꯀꯤꯠꯆꯟ ꯇꯣꯉꯥꯟ ꯇꯣꯉꯥꯟꯅ ꯂꯣꯏ ꯂꯩꯔꯤꯅꯤ ꯌꯥꯝ ꯅꯥꯟꯅ ꯊꯝꯃꯤꯗ ꯑꯗꯨꯕꯨꯗꯤ ꯃꯥꯅꯝ ꯃꯍꯥꯛꯅ ꯆꯦꯟꯗꯅ ꯈꯣꯠꯇꯅ ꯇꯧꯕꯗꯣ ꯑꯃꯇ ꯇꯧꯗꯦꯕ ꯃꯣꯏꯒꯤ ꯑꯩꯈꯣꯏꯒꯤ ꯀꯃꯥꯏꯅ ꯍꯥꯏꯗꯣꯏꯅꯣ ꯃꯣꯏꯒꯤ ꯌꯨꯝ ꯑꯃꯃꯝꯒꯤ ꯃꯣꯏꯒꯤ ꯑꯁ ꯔꯤꯡꯕꯟꯒꯤ ꯇꯥꯏꯞꯇ ꯈꯥꯖꯤꯜꯂꯒ ꯂꯩꯌꯦꯕꯀꯣ ꯑꯗꯨꯒꯗꯣ ꯉꯥꯁꯦ ꯑꯩꯈꯣꯏꯒꯤ ꯇꯨꯡꯍꯟꯕꯤꯒꯨꯝꯕ ꯐꯥꯕꯧ ꯉꯥꯒꯨꯝꯕ ꯑꯗ ꯑꯗꯨ ꯃꯌꯥꯝꯁꯦ ꯑꯩꯈꯣꯏꯅ ꯑꯌꯨꯛꯇ ꯑꯩꯈꯣꯏꯅ ꯁꯨꯝ ꯑꯌꯨꯛ ꯌꯥꯍꯧꯔꯀꯥꯟꯗ ꯁꯨꯝ ꯆꯥꯅ ꯊꯛꯅꯕ ꯑꯩꯈꯣꯏ ꯆꯥꯅꯕ ꯊꯛꯄ ꯈꯣꯠꯄ ꯇꯧꯕꯗ ꯑꯩꯈꯣꯏꯒꯤ ꯆꯥꯕꯁꯦ ꯊꯥꯕꯗ ꯃꯣꯏ ꯉꯥꯁꯤꯡꯗꯨ ꯇꯞ ꯂꯥꯛꯑꯒ ꯆꯥꯏꯌꯦ ꯌꯦꯡꯕꯗ ꯌꯥꯝ ꯅꯨꯡꯉꯥꯏꯕ
ꯑꯣ ꯌꯥꯝ ꯅꯨꯡꯉꯥꯏ ꯑꯗꯨ ꯃꯥꯜꯂꯦ ꯍꯥꯏꯕꯗꯤ ꯑꯩ ꯍꯣ ꯍꯣꯏ